ꯑꯥ
ꯇꯥꯕ꯭ꯔꯣ
ꯇꯥꯏ ꯀꯔꯤꯒꯤꯔꯥ ꯅꯪꯒꯤꯁꯦ
ꯈꯪꯗꯦ ꯑꯩꯁꯨ
ꯑꯗꯨꯝꯕ
ꯑꯩꯉꯣꯟ ꯑꯥ ꯑꯩ ꯑꯩꯅ ꯑꯩꯅ ꯇꯥꯎꯕ ꯈꯛꯇꯔꯣ ꯑꯩ ꯑꯩꯉꯣꯟꯗ ꯊꯣꯛꯇꯣꯏꯁꯦ
ꯍꯣꯏ ꯎꯝ ꯑꯗꯣ ꯍꯌꯦꯡ ꯑꯣ ꯍꯣꯔꯦꯟ ꯍꯥꯏꯔꯛꯀꯦ
ꯍꯣꯏ ꯍꯣꯏ
ꯑꯩꯈꯣꯏꯒꯤ ꯑꯦꯁ ꯑꯦꯁ ꯁꯤꯒꯤ ꯑꯦꯛꯖꯥꯝꯗꯣ ꯖꯨꯂꯥꯏꯗ ꯇꯥꯒꯗ꯭ꯔꯥ
ꯖꯨꯂꯥꯏꯗ ꯇꯥꯕ ꯇꯥꯗꯧ ꯃꯟꯗꯦ ꯑꯣꯒꯁ
ꯎꯝ ꯑꯩꯒꯤ ꯑꯦꯄ꯭꯭ꯔꯦꯟ ꯇꯤꯁꯀꯤꯗꯣ
ꯑꯣ ꯑꯦꯄ꯭ꯔꯤꯇꯤꯁ ꯀꯤꯗꯤ ꯖꯨꯂꯥꯏꯗ ꯑꯣꯏꯕꯅꯦ
ꯎꯝ ꯑꯗꯨꯗꯣ ꯑꯩ ꯑꯩꯒꯤꯗꯤ ꯑꯩꯒꯤ ꯌꯥꯒꯗ꯭ꯔꯥ ꯃꯤꯗꯜ ꯅꯦꯝ ꯀꯦꯕ ꯂꯥꯛꯏꯕꯗꯣ
ꯌꯥꯒꯅꯤꯗ ꯌꯥꯒꯅꯤ ꯃꯊꯪꯗꯗꯤ ꯁꯨꯃꯥꯏꯅ ꯍꯥꯞꯀꯅꯨꯀꯣ
ꯅꯪꯁꯨ ꯍꯥ ꯅꯪꯁꯨ ꯍꯥꯏꯕ ꯌꯥꯕꯅꯦ
ꯑꯩ ꯍꯩꯈ꯭ꯔꯗꯨꯗꯤ ꯅꯪꯅ ꯌꯥ ꯌꯥꯔꯛꯑꯣꯏ ꯌꯥꯒꯅꯤꯗꯅ ꯅꯪꯅ ꯇꯧꯕ ꯅꯠꯇ꯭ꯔꯣ
ꯑꯗꯨꯝ ꯂꯦꯐ ꯇꯧꯔꯦ ꯑꯩꯗꯤ ꯑꯗꯨꯒꯤ ꯅꯨꯃꯤꯠꯇ ꯑꯗꯨꯝ ꯁꯦꯝ
ꯍꯦꯛ ꯅꯪꯅ ꯁꯝꯃꯤꯠ ꯇꯧꯔꯗꯤ ꯑꯗꯨꯝ ꯂꯣꯏꯈ꯭ꯔꯦꯅ ꯏꯗꯤꯠ ꯇꯧꯕꯁꯨ ꯌꯥꯗꯦ
ꯎꯝ ꯑꯗꯨꯗꯣ ꯌꯥꯒꯗ꯭ꯔꯥ ꯅꯪꯅ ꯈꯟꯕ ꯀꯥꯟꯗ ꯍꯥꯞꯄꯇꯤ ꯑꯥꯗꯒꯤ ꯁꯤꯗꯒꯤ ꯀꯆꯤꯡ ꯑꯥꯗ ꯆꯠꯂꯒ ꯑꯦꯛꯖꯥꯝ ꯁꯤꯠꯇꯔ ꯌꯥꯎꯔꯀꯥꯟꯗ ꯌꯥꯗꯦ ꯍꯥꯏꯔꯗꯤ ꯑꯁ
ꯑꯩꯈꯣꯏꯒꯤ ꯎꯝ ꯐꯖꯅ ꯇꯥꯎꯕꯤ ꯕꯥꯏꯑꯣꯃꯦꯇ꯭ꯔꯤꯛꯒꯨꯝꯕ ꯂꯥꯛꯑꯀꯥꯟꯗ ꯑꯦꯛꯖꯥꯝ ꯊꯥꯕꯀꯥꯟꯗ
ꯎꯝ ꯑꯗꯨꯗꯣ ꯑꯩꯒꯤ ꯃꯤꯡ
ꯐꯖꯅ ꯕꯥꯏꯑꯣꯃꯦꯇ꯭ꯔꯤꯛꯒꯨꯝꯕ ꯑꯗꯔꯒꯨꯝꯕ ꯐꯖꯅ ꯕꯣꯂꯨꯇꯔꯤ ꯇꯧꯕꯤ
ꯑꯩꯒꯤꯗꯤ ꯌꯥꯒꯗꯕ ꯃꯥꯟꯕ꯭ꯔ ꯍꯥ
ꯑꯗꯨ ꯈꯪꯗꯦ
ꯇꯥꯕ꯭ꯔꯣ
ꯌꯥꯔꯝꯒꯅꯤꯗ ꯇꯥꯏꯌꯦ ꯇꯥꯏꯌꯦ ꯇꯥꯗꯕ꯭ꯔꯥ
ꯎꯝ ꯍꯧꯖꯤꯛꯇꯤ ꯇꯥꯔꯦ ꯑꯩ ꯍꯧꯖꯤꯛ ꯃꯊꯥ ꯁꯥꯏꯌꯦꯗꯣ ꯈꯟꯕ‌‌ ꯌꯥꯒꯗ꯭ꯔꯥꯅ ꯑꯩꯒꯤ ꯃꯤꯌꯦꯡꯗꯣ ꯑꯗꯨ ꯌꯦꯡꯂꯀꯥꯟꯗ ꯅꯣꯛꯅꯤꯡ ꯅꯤꯡꯕ ꯐꯥꯎꯋꯦ ꯑꯩꯒꯤ ꯃꯤꯌꯦꯡꯗꯣ
ꯀ
ꯀꯔꯤꯒꯤ ꯋꯥꯈꯜ ꯊꯣꯛꯄ꯭ꯔꯥ‌ ꯅꯪ
ꯑꯗꯨꯗ ꯑꯩꯅ ꯂꯥꯛꯔꯀꯥꯟꯗ ꯑꯃꯨꯛ ꯌꯥꯗꯦ ꯍꯥꯏꯔꯗꯤ ꯀꯛꯆꯤꯡꯒꯤ ꯕꯣꯔꯥ ꯈꯛ ꯇ ꯆꯥꯔꯒ ꯂꯥꯛꯑꯅꯤꯅꯀꯣ
ꯀꯛꯆꯤꯡꯗ ꯇꯥꯒꯅꯤ ꯍꯥꯏꯔꯕꯁꯨ ꯂꯩꯇꯦꯗ
ꯎꯝ ꯈꯣꯏꯅꯤ ꯅꯨꯃꯤꯠꯇꯣ
ꯎꯝ
ꯆꯞ ꯆ ꯆꯞ ꯃꯥꯟꯅꯔꯗꯤ ꯅꯨꯡꯉꯥꯏꯅꯤ ꯍꯥꯏꯕꯗꯤ ꯆꯠꯄꯗꯣ
ꯅꯒꯤꯗꯣ ꯆꯞ ꯃꯅꯔꯦꯁꯨꯨ ꯀꯣ ꯇꯥꯏꯃꯤꯡꯗꯣ ꯃꯅꯥꯔꯦꯏ ꯈꯪꯉꯦ
ꯎꯝ ꯏꯚꯤꯅꯤꯡ ꯁꯤꯐ ꯑꯣꯏꯔꯗꯤ ꯑꯁ ꯂꯣꯏꯔꯦ
ꯏꯚꯅꯤꯡ ꯑꯣꯏꯔꯗꯤꯀꯣ ꯅꯝꯕ ꯐ ꯃꯣꯏꯗ
ꯑꯗꯨ ꯌꯤꯅꯤ ꯁꯤꯗꯒꯤ ꯑ ꯑꯗꯨꯗꯒꯤ ꯍꯜꯂꯛꯄꯗꯣ ꯒꯥꯔꯤꯗꯣ ꯐꯔꯥꯛ ꯇꯥꯔꯗꯤ
ꯑꯗꯨ ꯒꯔꯤ ꯃꯆꯥꯒꯨꯝꯕ ꯂꯩꯔꯗꯤ ꯐꯗꯕ ꯎꯝ ꯑ ꯑꯄꯥꯎꯁꯨ ꯌꯦꯉꯗꯣ ꯃꯥꯗꯣ ꯑꯦꯛꯖꯥꯝ ꯊꯥ ꯒ
ꯎꯝꯝ
ꯋꯥꯔꯣ ꯑꯗꯣ ꯃꯥꯗꯣ ꯊꯦꯡꯅ ꯑꯦꯛꯖꯥꯝ ꯊꯥꯕꯒꯤ ꯈꯣꯡꯅ ꯍꯂꯛꯑꯦ ꯍꯥꯏꯕꯅꯦ ꯑꯗꯨ ꯅꯨꯃꯤꯠꯇꯒꯤ ꯃꯥꯗꯣ ꯑꯗꯨ ꯅꯨꯃꯤꯠꯇꯒꯤ ꯃꯥꯗꯣ ꯈꯣꯡ ꯅꯥꯕ ꯍꯧꯔꯦ ꯍꯥꯏꯕꯅꯤ ꯃꯥꯁꯨ ꯑ ꯀꯔꯤꯒ ꯅꯨꯡ ꯂꯥꯌꯦꯗꯅ ꯅꯈꯣꯟ ꯐꯖꯅ ꯇꯥꯗꯔꯦ ꯃꯥꯁꯨ ꯅꯨꯡ ꯂꯩꯥꯏꯅꯤꯅ ꯃꯥꯒꯤ ꯀꯤꯠꯅꯤꯗ ꯑꯗꯨ ꯅꯨꯃꯤꯠꯇꯒꯤ ꯅꯥꯕ ꯃꯥꯁꯨ ꯏꯅꯦꯁ
ꯀꯛꯆꯤꯡꯗꯒꯤ ꯁꯤꯗ ꯊꯣꯡꯅꯒ ꯆꯠꯄ
ꯅꯠꯇꯦ ꯅꯠꯇꯦ ꯅꯠꯇꯦ ꯃꯥꯗꯨ ꯔꯣꯝꯗꯅꯦꯕ ꯑꯦꯛꯖꯥꯝ ꯁꯦꯟꯇꯔꯗꯣ
ꯎꯝ
ꯎꯝ ꯎꯝ
ꯀꯛꯆꯤꯡꯗ ꯇꯥꯒꯅꯤ ꯍꯥꯏꯕꯁꯨ ꯂꯩꯇꯦ ꯅꯏꯝꯐꯤꯜꯒ ꯀ ꯆꯦꯡ ꯂꯧꯁꯥꯟ ꯑꯅꯤꯅꯦꯕ ꯑꯩꯈꯣꯏꯅ ꯇꯥꯝꯕꯗꯣ
ꯑꯣ
ꯏꯝꯐꯥꯜꯗ ꯇꯥꯔꯗꯤꯅꯦ ꯑꯦꯔꯄꯣꯔꯠ ꯁꯥꯏꯗꯇꯣ ꯑꯣꯏꯗꯨꯏꯅꯦ ꯃꯁ
ꯈꯪꯗꯦ ꯑꯩꯈꯣꯏꯒꯤꯁꯦ ꯍꯥꯥ
ꯃꯥꯁꯨ ꯑꯦꯛꯖꯥꯝ ꯊꯥꯕꯗꯣ ꯑꯩꯈꯣꯏꯒꯤ
ꯎꯝ
ꯅꯨꯄꯤꯗ ꯑꯩ ꯊꯥꯅ ꯆꯠꯈꯤꯅꯦ
ꯎꯝ ꯎꯝ
ꯋꯥ ꯉꯥꯡꯉꯣ
ꯎꯝ
ꯎꯝ
ꯍꯌꯦꯡ ꯀꯔꯤ ꯇꯧꯔꯅꯤ ꯍꯌꯦꯡ ꯒꯔꯤ ꯇꯥꯎꯗꯣꯏꯔꯥ
ꯉꯥꯁꯤ ꯕꯣꯜ ꯌꯦꯡꯉꯗꯤ ꯍꯌꯦꯡꯁꯦ ꯇꯣꯡꯉꯒꯅꯤꯗ
ꯀꯔꯤ
ꯉꯁꯤ ꯕꯣꯜ ꯌꯦꯡ ꯉꯥꯗꯤꯀꯣ ꯍꯥꯌꯦꯡꯁꯦ ꯇꯨꯝꯒꯅꯤꯕ
ꯑꯣ
ꯎ ꯃꯊꯥ ꯑꯣꯔꯂꯗꯀꯞ ꯃꯇꯝꯗ ꯌꯨꯝ ꯑꯩꯈꯣꯏꯒꯤ ꯈꯨꯟꯗ ꯂꯩꯔꯗꯤ ꯑꯁ
ꯑꯁ ꯅꯨꯡꯉꯥꯏꯅꯤꯌꯦ ꯑꯗꯨ ꯑꯁꯁ ꯐꯥꯏꯅꯦꯜ ꯐꯥꯏꯅꯦꯜꯗꯨꯁꯨ ꯃꯤ ꯌꯥꯝꯃꯤ ꯁꯔꯤꯅꯦ
ꯃꯣꯏꯗꯣ ꯀꯩꯅꯣꯗꯁꯨ ꯄꯣꯜ ꯂꯩꯅꯤ ꯂꯛ ꯂꯥꯎ ꯃꯣꯏꯁꯨ ꯂꯛꯑꯅꯤ ꯍꯥꯏꯕꯅꯦ ꯃꯣꯏꯁꯨ ꯂꯥꯛꯑꯅꯤ ꯍꯥꯏꯅꯦꯕ ꯑꯗꯣ ꯑꯩꯗꯤ ꯂꯦꯞꯇꯣꯞꯇꯗꯤꯀꯣ ꯌꯦꯡꯕ ꯌꯥꯗꯕꯅꯤ ꯀꯣ ꯑꯩꯒꯤ ꯂꯦꯞꯇꯣꯞꯇ ꯅꯪ ꯅꯪ ꯌꯦꯡꯕ ꯌꯥꯗꯦꯕ ꯅꯪꯒꯤ ꯄꯨꯔꯛꯑꯣ ꯑꯩꯇ ꯄꯨꯔꯣꯑꯣ ꯑꯣ ꯍꯣꯏ ꯑꯩꯒꯤꯁꯦ ꯑꯗꯨꯗ ꯌꯦꯡꯕ꯭ꯔꯅ
ꯑ ꯑꯩꯒꯤ ꯑꯦꯄꯦꯠꯇ ꯌꯦꯡꯉꯦ ꯖꯤ ꯐꯥꯏꯚꯇ
ꯑꯣ ꯑꯩ ꯑꯩꯒꯤꯁꯦ ꯑꯩꯒꯤꯗꯤꯀꯣ ꯑ ꯂꯥꯏꯕꯅꯤꯀꯣ ꯌꯥꯗꯕ ꯂꯥꯏ ꯍꯥꯏꯗꯤ ꯌꯥꯗꯕ ꯑꯗꯣ ꯌꯦꯕ ꯌꯥꯏꯌꯦꯕ ꯑꯗꯣ ꯄꯩꯁꯥ ꯄꯤꯔꯒ ꯌꯦꯡꯕ ꯇꯥꯕ ꯎꯝ ꯐꯣꯟꯅꯦ
ꯑꯩ ꯑꯩꯗꯤ ꯑꯩꯒꯤꯁꯦ ꯑꯣ ꯑꯩꯁꯨ ꯑꯩꯒꯤ ꯏꯕꯨꯡ ꯁꯕꯨꯡ ꯁꯨꯕꯣꯟꯗ꯭ꯔꯥꯏ ꯀꯣ
ꯎꯝ
ꯃꯥꯅ ꯇꯥꯎꯕꯅꯦ ꯃꯅꯥ
ꯒꯌ꯭ꯥꯟ ꯇꯗꯦ
ꯇꯧꯕꯤ ꯕꯒꯤꯀꯣ
ꯇꯥꯕꯔꯣ꯫
ꯅꯪ ꯁꯨꯃꯥꯏꯅꯥ ꯍꯥꯌꯦ ꯏ ꯑꯗꯨ
ꯑꯩꯒꯤ ꯋꯥꯔꯒꯅꯤ ꯅꯣꯛꯀꯅꯨ ꯀꯔꯤꯒꯤ ꯅꯣꯛꯅꯤꯡꯕ꯭ꯔꯣ
ꯗꯩꯅꯗꯤꯀꯣ ꯅꯣꯛꯀꯅꯨ ꯍꯥꯏꯕꯗꯣ ꯅꯣꯏꯒꯅꯨ ꯅꯣꯏꯒꯅꯨꯅ ꯍꯥꯏꯌꯦ
ꯃꯥꯁꯨ ꯑꯣ ꯃꯥꯁꯨ ꯅꯪꯉꯣꯟꯗ ꯀꯣꯜ ꯇꯧꯔꯛꯄ꯭ꯔꯣ
ꯑ ꯑꯗꯨꯝ ꯇꯧꯔ‌ ꯏꯅꯤ
ꯎꯝ
ꯇ‌ꯣꯏꯅꯗꯤ ꯇꯥꯎꯗꯦ ꯑꯗꯣ ꯎꯝ
ꯑꯗꯣ ꯑꯩꯈꯣꯏ ꯑꯩꯈꯣꯏꯒꯤꯁꯨ ꯋꯥꯔꯤ ꯂꯩꯇꯕꯒꯤ ꯑꯗꯨꯝ ꯀꯦꯄ‌ꯣꯞꯀꯤ ꯋꯥꯔꯤ ꯉꯥꯇ ꯁꯥꯟꯅꯔꯒ ꯂꯩ
ꯃꯥꯁꯨ ꯀꯦꯄꯣꯕ ꯌꯥꯝ ꯄꯥꯝꯕꯅꯤ
ꯑꯩꯅ ꯈꯥꯡꯕꯗ‌ꯣ ꯃꯥꯁꯨ ꯂꯣꯏ ꯈꯥꯡꯉꯦꯕ ꯑꯗꯨꯒꯤ ꯅꯨꯡꯉꯥꯏꯌꯦꯕ ꯑꯩꯅ ꯍꯥꯏ ꯗ ꯃꯥꯗꯣ ꯈꯪꯗꯔꯗꯤ ꯏꯟꯇꯔꯦꯁꯁꯨ ꯂꯩꯇꯦꯅ
ꯎꯝ ꯅ‌ꯣꯏ ꯑꯅꯤꯗꯨꯗꯤ ꯆꯞ ꯆꯥꯔꯝꯒꯅꯤ
ꯑꯗꯣ ꯌꯥꯝ ꯇꯥꯜꯂꯛꯀꯅꯨ ꯍꯥꯏꯌ‌ꯦ
ꯎꯝ
ꯑꯗꯨꯒꯤ ꯑꯗꯨꯒꯤ ꯅꯨꯃꯤꯠ ꯇꯗꯤ ꯈꯣꯟꯒꯤ ꯃꯅꯥꯛꯇ ꯆꯠꯆꯩ ꯑꯩꯈꯣꯏꯒꯤ ꯑꯗꯨꯗꯤ ꯅꯨꯡꯉꯥꯏꯕꯅ‌ꯦ
ꯀꯔꯤ ꯀꯔꯤ ꯅꯨꯃꯤꯠꯇ
ꯑꯩꯗꯤ ꯋꯥꯔꯜ ꯀꯞ ꯂꯥꯁꯇ ꯇꯧꯅꯤ
ꯑꯣ ꯍꯣꯏ ꯍꯣꯏ ꯂꯥꯡꯕ ꯅꯨꯡꯉꯥꯏꯕ ꯌꯨꯝꯗ ꯆꯠꯁꯦ
ꯎꯝ ꯑꯩꯈꯣꯏꯗꯗꯤ ꯍꯧꯖꯤꯛꯀꯥꯟꯁꯦ ꯅꯨꯡꯉꯥꯏ
ꯑꯩꯈꯣꯏꯒꯤ ꯈꯨꯟ ꯈꯨꯟ ꯃꯌꯥꯝ ꯃꯤꯁꯤꯡꯗꯣ ꯑꯩꯈꯣꯏꯒꯤ ꯈꯨꯟ ꯈꯛ ꯇ ꯄꯨꯜꯂꯒ ꯆꯥꯛꯀ ꯆꯥꯔꯒ ꯀꯣ ꯑꯁꯨꯃꯥꯏꯅ ꯄꯨꯟꯅꯤꯡꯉꯦ ꯑꯩꯅ ꯈꯟꯕꯗꯤ ꯍꯥꯏꯕꯗꯤ ꯑꯩꯈꯣꯏ ꯈꯨꯟ ꯌꯥꯝ ꯅꯨꯡꯉꯥꯏꯌꯦꯗꯅ ꯏꯟꯖꯣꯏꯃꯦꯟ ꯑꯩꯈꯣꯏ ꯍꯥꯏꯕꯗꯤ ꯑꯩꯈꯣꯏ ꯈꯨꯟ ꯈꯛꯇ ꯌꯥꯎꯔꯒ
ꯂꯩꯕ ꯃꯐꯝꯗꯣ ꯑꯗꯨꯗ ꯃꯣꯏ ꯂꯩ ꯍꯥꯏꯕꯗꯤ ꯐꯗꯣꯏꯕ
ꯀꯔꯤ
ꯀꯖꯤ ꯀꯖꯤ ꯂꯩ ꯍꯣꯏ ꯂꯩꯕꯅꯤ
ꯍ‌ꯣꯏ ꯍꯣꯏ ꯍꯣꯏ ꯍꯣꯏ ꯑꯗꯨꯅꯤ
ꯌꯥ ꯑꯗꯨꯗꯒꯤ ꯐ꯭ꯔꯤ ꯑꯣꯏꯔ‌ꯦꯅ
ꯍꯣꯏ ꯅꯨꯡꯉꯥꯏꯅꯤꯀꯣ ꯌꯥꯝ ꯃꯤꯁ ꯇꯧꯔ
ꯎꯝ ꯍꯣꯏ ꯍꯣꯏ ꯌꯥꯔꯦ ꯅꯪ ꯑꯃꯨꯛꯀ ꯇꯧꯔꯛꯑꯣꯀꯣ
ꯑꯣ ꯍꯣꯏ ꯍꯣꯏ ꯐꯔꯦ
ꯊꯥꯝ